ꯍꯜꯂꯣ
ꯠꯇꯕ꯭ꯔꯣ
ꯍꯥꯥ
ꯅꯦꯕꯥꯛ ꯅꯨꯡꯉꯥꯏꯇꯕ꯭ꯔꯣ
ꯋꯥ ꯑꯩꯈꯣꯏ ꯈꯔ ꯈꯔ ꯅꯨꯡꯉꯥꯏꯖꯦ ꯑꯗꯨꯒꯤꯅꯤ
ꯎꯝ ꯑꯩꯒꯤ ꯅꯨꯡꯉꯥꯏꯇꯕ ꯃꯥꯜꯂꯦ
ꯀꯗꯅ
ꯅꯣꯠꯁ ꯏꯔꯝꯕꯅꯦ
ꯍꯥꯥ
ꯅꯣꯠꯁ ꯏꯕ
ꯀ ꯅꯣꯠꯁ ꯅ ꯁꯀꯨꯜ ꯁꯀꯨꯜꯒꯔꯣ
ꯊꯕꯛꯀꯤ ꯑꯩꯈꯣꯏꯒꯤ ꯊꯕꯛꯇꯨ ꯅꯣꯠꯁ ꯌꯥꯎꯗꯕ ꯌꯥꯗꯦꯕꯀꯣ ꯑꯃꯨꯛ ꯑꯃꯨꯛ ꯆꯦꯛ ꯇꯧꯕ ꯀꯥꯟꯗ ꯀ ꯁꯟꯁꯨ ꯍꯪꯗꯣꯏꯕ ꯑꯗꯨꯒ ꯅꯣꯠꯁꯨ ꯆꯦꯛ ꯇꯧꯕ
ꯑꯩ ꯁꯛꯅ
ꯃꯦꯦꯛꯗꯣꯅꯦꯜ
ꯍꯥꯥ
ꯃꯦꯛꯦꯛꯗꯣꯅꯥꯜ ꯔꯒꯔꯒꯤꯗꯨ ꯎꯝ ꯎꯝ
ꯌꯥꯝ ꯐꯩꯀ ꯃꯤ ꯑꯃꯖꯥꯠꯅꯤꯦ
ꯈ꯭ꯋꯥꯡ ꯌꯥꯝ ꯅꯥꯏ
ꯀꯩ ꯃꯊꯦꯜ ꯆꯥꯏꯕꯤꯔꯒꯦ
ꯆꯥꯗꯤ ꯆꯥꯗ꯭ꯔꯤ ꯑꯗꯨ ꯍꯋꯥꯏꯒ ꯌꯦꯟꯒ ꯍꯋꯥꯏ ꯊꯣꯡꯕ ꯑꯃ ꯌꯦꯟ ꯀꯪꯅ ꯊꯣꯡꯕ ꯑꯃꯒ
ꯑꯦ ꯍꯧꯖꯤꯛꯐꯥꯎ ꯆꯥꯗ꯭ꯔꯗꯤ ꯊꯦꯡꯉꯤꯅꯦ
ꯂꯥꯝꯗꯦ ꯍꯣꯔꯦꯟ ꯄꯨꯡ ꯇꯔꯥ ꯑꯗꯨ꯭ꯋꯥꯏꯗ ꯅꯨꯡꯇꯤꯒꯤ ꯄꯨꯡ ꯇꯔꯥꯗ ꯁꯨꯝ ꯆꯥꯔꯃꯤꯅꯅꯦ
ꯊꯦꯡꯉ ꯑꯗꯨꯗꯤ
ꯊꯕꯛ ꯍꯜꯂꯛꯄ ꯄꯨꯡ ꯅꯤꯄꯥꯟꯗ ꯍꯜꯂꯛꯑꯦ ꯉꯁꯤꯈꯛ ꯕꯤꯒ ꯑꯣꯐ ꯑꯣꯏꯕꯒꯤꯅꯦ ꯑꯩꯅ ꯈꯔ ꯋꯥꯔꯤ ꯁꯥꯔꯤꯁꯦ ꯅꯠꯇ꯭ꯔꯗꯤ ꯋꯥ ꯉꯥꯡꯅꯤꯡꯗꯦꯕ ꯋꯥꯃꯟꯕꯒꯤꯀꯣ
ꯑꯗꯨꯗꯤ ꯑ ꯁ꯭ꯋꯥꯏꯗ ꯂꯩꯕ꯭ꯔꯣ ꯑꯗꯨꯗꯕꯨꯗꯤꯕꯔ
ꯃꯥꯅꯦ
ꯃ ꯄꯣꯠꯒ ꯂꯩꯔꯤꯗꯤ ꯄꯨꯡꯨꯡ ꯈꯔꯥꯕꯁꯛꯇ ꯑꯗꯨꯗꯤ ꯀꯔꯤ ꯅꯣꯈꯜꯂꯣ ꯀ
ꯍꯣꯏ ꯑꯗꯨꯕꯨꯗꯤ ꯑꯩ ꯌꯨꯝꯗ ꯂꯩꯔꯤꯉꯩꯗꯗꯤ ꯄꯨꯡ ꯇꯔꯦꯠ ꯇꯔꯦꯠ ꯃꯈꯥꯏꯁꯤꯗ ꯆꯥꯛꯆꯥꯥꯕ ꯇꯣꯛꯑꯦ ꯑꯗꯨ ꯁꯤꯗꯗꯤ ꯏꯁꯥꯅ ꯑꯃꯨꯛꯀ ꯍꯥꯏꯗꯤ ꯊꯕꯛꯇꯣ ꯆꯠꯂꯒ ꯍꯜꯂꯛꯑꯒ ꯊꯣꯡꯉꯒ ꯆꯥꯕꯅꯤꯅꯀꯣ
ꯊ ꯏ
ꯋꯥꯁ ꯂꯩꯕ꯭ꯔ ꯅꯠꯇ꯭ꯔꯒ ꯔꯅ ꯂ ꯏꯕ꯭ꯔꯣ
ꯔꯌꯦꯦꯟꯇ ꯃꯣꯏꯁꯗꯅꯦ ꯑꯥ ꯃꯣꯏ ꯁ꯭ꯋꯥꯏꯗꯗꯤꯀꯣ ꯀꯩꯅꯣꯁꯦ ꯄꯤ ꯖꯤꯁꯦ ꯁꯤꯛꯁ ꯀꯦ ꯑꯣꯏꯌꯦꯕ
ꯑꯣ
ꯑꯗꯨꯒꯤ ꯇꯥꯡꯃꯟꯕꯗꯨꯗ ꯑꯩꯅ ꯀꯟꯕ
ꯉ ꯀꯌꯥ ꯐꯔꯕꯣ ꯃꯄꯥꯟ ꯂꯩꯅꯣ
ꯁꯦꯞꯇꯦꯝꯕꯔꯗ ꯋꯥꯟ ꯌꯔ ꯀꯝꯄ꯭ꯂꯤꯠ
ꯑꯣ ꯑꯣ ꯌꯥꯝ ꯐꯩ ꯍꯥꯏ ꯑꯗꯨꯗꯤ ꯥꯏꯕꯨ꯭ꯔꯣ ꯑꯆꯥꯥꯏꯗꯦꯔꯤ ꯀꯃꯥꯏ ꯀꯃꯥꯏꯅ ꯇꯧ ꯇꯧꯔꯤꯒꯦ
ꯎꯝ ꯋꯦꯗꯔꯁꯨꯝ ꯅꯨꯡꯉꯥꯏꯌꯦ ꯄꯣꯠꯁꯨ ꯍꯣꯡꯉꯦ ꯃꯤꯁꯨ ꯐꯩꯌꯦ ꯅꯨꯡꯉꯥꯏꯌꯦ ꯃꯤ ꯐꯠꯇꯕꯗꯤꯀꯣ ꯑꯩꯈꯣꯏ ꯑꯩꯈꯣꯏꯔꯣꯝꯗꯒꯤ ꯂꯥꯛꯄ ꯍꯥꯏꯗꯤ ꯃꯅꯤꯄꯨꯔ ꯃꯆꯥꯁꯤꯡꯅ ꯍꯦꯟꯅ ꯐꯠꯇꯦ
ꯑꯥ
ꯃꯣꯏ ꯁ꯭ꯋꯥꯏꯗꯗꯤ ꯌꯥꯝ ꯐꯩ
ꯑꯣ ꯂꯥꯄꯔꯥꯈꯣꯏ ꯃꯅꯤꯄꯨꯔꯦꯒꯤ
ꯃꯤ ꯈꯨꯨ ꯌꯥꯝ ꯑꯃ ꯂꯥꯞꯄꯦ ꯊ꯭ꯔꯤ ꯊꯥꯎꯖꯟ ꯁꯚꯦꯟ ꯍꯟꯗ꯭ꯔꯦꯠ ꯀꯤꯂꯣꯃꯤꯇꯔꯔ ꯊ꯭ꯔꯤ ꯊꯥꯎꯖꯟ ꯑꯩꯠ ꯍꯟꯗ꯭ꯔꯦꯗꯂꯣ ꯁꯨꯃꯥꯏꯅ ꯑꯣꯏꯕꯅꯦ
ꯁꯗꯤ ꯀꯅꯥꯕꯤ ꯍ
ꯑꯗꯨꯕꯨ ꯄꯩꯁꯥ ꯇꯥꯟꯗꯕꯗꯤ ꯌꯥꯗꯃꯤꯅ
ꯑꯗꯨꯗꯅꯤ ꯑꯗꯨꯗꯅꯤ ꯆꯨꯝꯃꯤ ꯆꯨꯝꯃꯤ ꯍꯟꯗꯛꯀꯥꯟꯗꯤ ꯍꯟꯗꯛꯀꯥꯟꯗꯤ ꯅꯨꯄꯥꯗꯒꯤ ꯍꯦꯟꯅ ꯅꯨꯄꯤꯅ ꯊꯕꯛ ꯑꯦ ꯌꯥꯝ ꯇꯧꯕꯅꯤꯒ
ꯎꯝ ꯑꯩ ꯋꯥꯈꯜꯗꯁꯨ ꯑꯗꯨꯃꯥꯏꯅ ꯈꯜꯂꯦ
ꯑ ꯑꯁ ꯌꯥꯝ ꯌꯥꯝ ꯌꯥꯝ ꯁꯤꯃꯤ ꯇꯨꯛ ꯂꯗꯔꯣ
ꯎꯝ ꯑꯗꯨ ꯑꯣꯞꯁꯟ ꯑꯃꯅꯦ ꯍꯥꯏꯗꯤ ꯃꯦꯕꯤꯗ ꯂꯩꯌꯦ ꯃꯗꯨ ꯄꯣꯠꯇꯣ
ꯑꯣꯁꯂ ꯂꯩ ꯏꯕ
ꯃꯦꯕꯤꯅꯦ ꯃꯦꯕꯤ
ꯑꯥ
ꯕꯤꯠ ꯂꯩꯇꯕ ꯄꯣꯠ ꯑꯣꯏꯔꯦ ꯃꯤꯗꯣ ꯍꯥꯏꯗꯤ ꯑꯩꯈꯣꯏꯁꯨꯀꯣ ꯍꯥꯏꯗꯤ ꯅꯨꯄꯥꯁꯦ ꯀꯃꯥꯏꯅ ꯃꯤꯁꯦ ꯐꯥꯏ ꯐꯕ ꯐꯠꯇꯕꯗꯣ ꯈꯪꯗꯦ ꯑꯗꯨꯑꯣꯏꯁꯨ ꯂꯝꯕꯤꯗ ꯀꯩꯗ ꯆꯠꯄꯗ ꯅꯠꯇ꯭ꯔꯒ ꯑꯩꯒꯤ ꯂꯩꯀꯥꯏꯗ ꯌꯨꯝꯊꯪꯅꯕꯗ ꯅꯨꯄꯥꯗꯣ ꯐꯠꯇ꯭ꯔꯗꯤ ꯃꯥꯒꯤ ꯅꯨꯄꯤꯗꯣ ꯋꯥꯏꯗꯅꯀꯣ
ꯑ ꯆꯨꯝꯃꯦ ꯆꯨꯝꯃꯦ
ꯑꯗꯨ ꯃꯌꯥꯝꯗꯨꯣ ꯎꯔꯒ ꯃꯦ ꯕꯤꯗ ꯂꯩꯈ꯭ꯔꯦ
ꯍ ꯅꯨꯡꯉꯥꯏꯊꯣꯛꯑꯣ ꯑꯗꯨꯗꯤ ꯂꯩꯁꯥ ꯑꯣꯏꯔꯤꯉꯩꯗ
ꯎꯝ ꯂꯩꯁꯥ ꯑꯣꯏꯔꯤꯉꯩꯗ ꯄꯩꯁꯥ ꯇꯥ ꯂꯩꯔꯦ
ꯩ ꯄꯩꯁꯥꯗꯕ ꯅꯣꯡꯁꯨ ꯅꯨꯡꯉꯥꯏꯊꯣꯛꯄ ꯀꯣꯏꯊꯣ
ꯒ꯭ꯌꯥꯟ ꯇꯥꯗꯗ ꯂꯥꯡꯒꯗꯕ ꯃꯇꯝꯗ ꯂꯥꯡꯍꯧꯗ꯭ꯔꯦ ꯍꯧꯖꯤꯛꯅ ꯍꯨꯔꯛꯀꯗꯔꯦ ꯀꯃꯥꯏꯅ ꯀꯔꯝ ꯀ ꯂꯥꯡꯗꯣꯏꯅꯣ ꯈꯪꯗ꯭ꯔꯦ ꯄꯥꯡꯉꯨꯗ ꯍꯅꯨꯁꯟꯈ꯭ꯔꯦ ꯑꯩ
ꯇꯧꯔꯦ
ꯍꯅꯨꯈ꯭ꯔꯦ ꯑꯩ ꯍꯅꯨꯈ꯭ꯔꯦ
ꯑ ꯑꯣꯊꯣ ꯀ ꯃꯥꯈꯤꯀꯣ
ꯑ
ꯑꯕꯨꯏꯗ
ꯑꯝ
ꯇꯔꯕꯥꯝ ꯄꯅꯤ
ꯆꯥꯛꯂꯛꯑꯝꯕꯅꯗꯤ ꯇꯨꯝꯅꯤꯡꯉꯦ
ꯎꯅꯤꯡꯗꯤ ꯆꯥꯛꯗꯣ ꯍꯥꯟꯅ ꯆꯥꯊꯣꯛꯅ ꯑꯃꯦꯠ ꯑꯄ ꯈꯔ ꯁꯥꯕ ꯃꯠꯊꯔꯒ
ꯑꯥ ꯃꯣꯔꯣꯛ ꯃꯦꯠꯂꯦ ꯉꯥꯔꯤꯒ ꯇꯧꯔꯒ
ꯁꯥꯎꯔꯝ
ꯑꯗꯨ ꯑꯗꯨꯗꯒꯤ ꯑꯁ ꯀꯩꯅꯣ ꯌꯨꯝꯗꯗꯤ ꯃꯣꯔꯣꯡ ꯃꯦꯠꯄꯁꯦ ꯇꯤꯜꯍꯧ ꯀꯔꯤ ꯀꯔꯥ ꯐꯖꯅ ꯃꯣꯔꯣꯛ ꯃꯦꯠꯄꯗꯨ ꯍꯥꯞꯄ ꯐꯖ ꯆꯗꯅ ꯀꯩꯗꯧꯔꯦ ꯉꯥꯒ ꯃ ꯐ ꯅ ꯃꯦꯠꯂꯅꯤ ꯑꯗꯨꯒ ꯇꯤꯜꯍꯧꯁꯦ ꯁ꯭ꯂꯥꯏ ꯁ꯭ꯂꯥꯏꯁꯅꯤ ꯁꯣꯏꯔ ꯊꯝꯗꯣꯏꯁꯦ ꯑꯗꯒꯤ ꯐꯗꯤꯒꯣꯝ ꯇꯧꯔꯅꯤ ꯑꯗꯨꯒ ꯆꯥꯕ ꯀꯥꯟꯗ ꯂꯨꯞꯄꯒ ꯀꯣ ꯑꯁ ꯀꯔꯤ ꯈꯨꯆꯥꯥꯅꯣ ꯈꯪꯗꯦ ꯁꯤꯗꯩꯗ ꯍꯥꯎꯁꯨ ꯍꯥꯎꯋꯦ ꯑꯗꯨꯏꯁꯨ ꯑ ꯅꯪꯗꯤ ꯀꯩ ꯌꯦꯟꯁꯥꯡ ꯆꯥꯈꯤꯕ
ꯎ ꯑꯩꯗꯤ ꯉꯁꯤ ꯀꯥꯡꯁꯣꯏ ꯆꯥꯏ ꯑꯗꯨꯒ ꯑꯂꯨ ꯑꯃꯦꯠꯄ ꯆꯥꯏ ꯑꯗꯨꯒ ꯑ ꯑꯂꯨ ꯀꯥꯡꯉꯧ ꯆꯥꯏ
ꯏꯍꯦ ꯑꯥꯂꯨ ꯑꯥꯂꯨ ꯉꯥꯛꯇ
ꯅꯠꯇꯦ ꯑꯂꯨ ꯅꯠꯇꯕ ꯀꯩꯅꯣ ꯑꯩꯈꯣꯏ ꯃꯁꯤꯡ ꯃꯅꯥ ꯂꯩꯅ ꯑꯗꯨ ꯀꯥꯡꯁꯣꯏ ꯊꯣꯡꯉꯦ ꯑꯗꯨꯒ ꯑꯂꯨ ꯑꯃꯦꯠꯄ ꯇꯧꯋꯦ ꯑꯗꯩ ꯑꯥꯂꯨ ꯑꯉꯧ
ꯅꯣꯏꯗꯣ ꯂꯧ ꯎꯕ꯭ꯔꯥ ꯍꯧꯖꯤꯛꯄꯣ
ꯎꯝ
ꯑꯥꯥ ꯑꯩꯅ ꯃꯃꯥꯗ ꯉꯁꯤ ꯀꯣꯜ ꯇꯧꯕꯀꯣ
ꯑꯥ
ꯑꯗ ꯂꯧ ꯎꯕ ꯃꯇꯝꯅꯦ ꯍꯥꯏꯅꯔꯦ ꯂꯕꯨꯛ ꯆꯠꯄ꯭ꯔꯣ ꯍꯥꯏꯕ ꯑꯗꯨꯒ ꯑꯥ ꯆꯤꯡ ꯃꯅꯥꯛꯇ ꯂꯩꯕ ꯂꯧꯕꯨꯛꯇꯨꯗ ꯀꯔꯤ ꯍꯥꯏꯅ ꯆꯠꯂꯣ ꯍꯥꯏꯕꯅꯣ ꯁꯤꯔꯨꯔꯣ ꯍꯥꯏꯕ꯭ꯔꯣ ꯍꯥꯏ
ꯑꯦ
ꯍꯥꯏꯗꯤ ꯂꯩꯃꯈꯣꯡ ꯀꯩꯀꯥ ꯂꯩꯗꯅꯀꯣ
ꯑꯥ
ꯄꯜꯂꯛꯀꯥꯅꯣ ꯂꯧꯕꯨꯛꯀꯥ ꯑꯃꯇꯥꯌꯦ ꯑꯗꯨꯒ ꯑꯥ ꯌꯥꯝꯅꯁꯨ ꯍꯥꯏꯗꯤ ꯃꯥꯝꯃꯥ ꯍꯣꯏꯗꯣ ꯂꯧꯕꯨꯛ ꯌꯥꯝꯅ ꯍꯟꯗꯛ ꯂꯧꯗꯣ ꯌꯥꯝ ꯎꯗ꯭ꯔꯦ ꯍꯥꯏꯕꯀꯣ ꯑꯔꯥꯞꯄꯗꯨꯗ ꯎꯗ꯭ꯔꯦ ꯑꯅꯛꯄꯗ ꯈꯔ ꯂꯩꯕꯗꯨꯈꯛ ꯎꯔꯦ ꯍꯥꯏ ꯑꯦ ꯀꯩꯅꯣꯅꯦ ꯃꯈꯣꯟ ꯃꯌꯥꯝꯁꯤꯕꯣ ꯑꯗꯨꯅ
ꯅꯪ ꯑꯥꯗꯒꯤ ꯑꯗꯨꯝ ꯂꯩꯕꯒꯤ ꯌꯨꯝ ꯁꯨꯊꯣꯛ ꯊꯣꯛꯇ꯭ꯔꯤꯕꯣ
ꯊꯣꯛꯇ꯭ꯔꯤ ꯊꯣꯛꯅꯤꯡꯗꯦꯗ ꯑꯩ
ꯊꯣꯛꯎꯅꯣ ꯍꯣꯏ ꯃꯅꯤꯄꯨꯔꯗꯤ ꯏꯔꯥꯡ ꯌꯥꯝ ꯀꯟꯕꯅꯦ
ꯑ ꯑꯗꯨꯅꯦ ꯅꯨꯡꯁꯨ ꯅꯨꯡꯁꯤꯗꯦ ꯈꯣꯏꯗꯧꯁꯨ ꯁꯥꯎꯒꯠꯂꯦ ꯊꯣꯛꯅꯤꯡꯗꯦ ꯀꯩꯅꯣ ꯐꯅꯃ ꯔꯣꯅꯃ
ꯍꯥꯥ
ꯅꯪꯒꯤ ꯐꯣꯟꯗꯨꯅ ꯃꯔꯣꯟ ꯑꯃ ꯀꯔꯤ ꯃꯈꯣꯟꯅꯣ ꯇꯧꯔꯤꯕ ꯃꯌꯥꯝꯗꯨꯕꯣ ꯑꯩꯕꯣ
ꯎꯝ ꯑꯩꯈꯣꯏ ꯏꯃꯥꯟꯅꯕ ꯑꯃ ꯀꯣꯜ ꯇꯧꯔꯛꯄ ꯑꯗꯨꯕꯨꯅꯤꯗ ꯍꯟꯗꯛꯇꯗꯤ ꯀꯔꯤ ꯍꯥꯏꯁꯤꯔ ꯋꯥꯜꯀꯞ ꯃꯇꯝ ꯅꯤꯅꯥ ꯀꯣ ꯕꯣꯜ ꯌꯦꯡꯅꯤꯡ ꯉꯥꯏ ꯑꯣꯏꯕ ꯃꯥꯥꯜꯂꯦ
ꯉꯁꯤ ꯀꯅꯥ ꯀꯅꯥ ꯂꯩꯕꯅꯣ
ꯉꯁꯤ ꯑꯩ ꯑꯃꯨꯛ ꯀꯥꯎꯒꯦ ꯉꯁꯥꯏ ꯌꯦꯡꯒꯤꯕꯗ ꯅꯨꯡꯗꯤ ꯅꯨꯉꯥꯏꯔꯝꯒꯗꯕ ꯃꯥꯜꯂꯤꯉꯁꯤ ꯃꯦꯁ ꯁꯦ
ꯈꯪꯗ
ꯅꯪꯗꯤ ꯌꯦꯡꯗ꯭ꯔꯣ
ꯅꯣ
ꯎꯝ
ꯌꯦꯡꯅꯤꯡꯗꯕꯗꯤ ꯅꯠꯇꯦ ꯑꯗꯨꯕꯨ
ꯎꯝ ꯁꯪꯗꯕꯔꯣ
ꯑꯗꯨꯕꯨ
ꯍꯥꯝ
ꯅꯤꯡꯕꯅ ꯍꯦꯟꯃꯟꯕꯅ ꯌꯦꯡꯗ꯭ꯔꯦ
ꯌꯦꯡꯁꯨ ꯌꯦꯡꯅꯤꯡꯕ ꯑꯗꯨꯣꯡꯁꯨ ꯄꯨꯅꯤꯡꯕ
ꯑꯗꯣ ꯍꯥꯟꯅꯒꯨꯝꯅ ꯕꯤꯠ ꯌꯥꯝ ꯂꯩꯇꯦꯗ
ꯍꯣꯏꯣꯏ ꯍꯟꯗꯛꯁꯨ ꯍꯣꯏ ꯍꯥꯟꯅꯒꯠ ꯍꯥꯏꯕꯁꯨ ꯌꯦꯡꯉꯁꯨ ꯄꯥꯛ ꯅꯉꯥꯏ ꯆꯣꯏꯕ ꯍꯖꯤꯛ ꯃꯤ ꯁꯤꯁꯤꯡꯉ ꯏꯕ ꯍꯥꯏꯥꯏꯕꯕ ꯃꯦꯁꯤ ꯅꯦꯕꯔꯀꯣ ꯑꯗꯨ ꯎ ꯌꯥꯎꯕꯒꯤ ꯌꯦꯡꯕ ꯋꯥꯅꯤꯅ ꯊꯥꯏ ꯅꯒꯣ ꯉꯣ ꯄꯥꯛ ꯏꯅꯤꯡ ꯌꯦꯅꯤꯔꯦ
ꯅꯨꯡꯉꯥꯏꯇꯦ ꯔꯣꯅꯥꯜꯗꯣꯁꯨ ꯂꯣꯏꯈꯤꯗꯔꯦ
ꯄꯨꯡ ꯇꯔꯥꯗ ꯆꯥꯛ ꯆꯗꯤ ꯄꯨꯡ ꯀꯌꯥꯗ ꯀꯨꯝꯗꯣꯏꯕ
ꯄꯨꯡ ꯇꯔꯥꯗꯒꯤꯩ ꯆꯥꯔꯛꯄꯗꯨꯅ ꯆꯥꯔꯛꯄꯗꯨꯅ ꯇꯔꯥꯃꯥꯊꯣꯏꯐꯧ ꯆꯥꯔꯅꯤ ꯐꯝꯃꯒ ꯑꯗꯨꯝ ꯐꯣꯡꯅꯤ ꯐꯅꯤꯡꯉꯒ ꯆꯥ ꯂꯩꯔꯅꯤ
ꯑꯗꯨꯒ ꯇꯔꯥꯃꯥꯊꯣꯏ ꯃꯈꯥꯏꯗ ꯇꯨꯝꯃꯅꯤ
ꯍꯧꯕꯠꯇꯤ ꯄꯨꯡ ꯃꯔꯤ ꯃꯉꯥ
ꯍꯧꯒꯠꯄ ꯃꯉꯥꯗ ꯍꯧꯒꯠꯂꯅꯤ ꯆꯥꯛ ꯊꯣꯡꯉꯅꯤ ꯑꯗꯨꯒ ꯑꯃꯨꯛ ꯑꯦꯂꯥꯝꯗꯪꯅ ꯇꯨꯝꯁꯤꯜꯂꯅꯤ ꯑꯗꯩ ꯇꯨꯝꯁꯤꯠ ꯐꯥꯗ꯭ꯔꯅꯤꯅ ꯋꯥꯔꯅꯤ
ꯄꯨꯟꯁꯤꯁꯦ ꯂꯣꯏꯔꯦ ꯑꯣꯏꯕ
ꯋꯥꯅꯤ ꯋꯥꯅꯤ ꯄꯨꯟꯁꯤꯁꯤ ꯁꯨꯃꯥꯏ ꯇꯧꯕꯗꯣ ꯍꯋꯥ ꯅꯨꯡꯉꯥꯏꯅ ꯈꯪꯕꯅꯤ
ꯃꯥꯅꯦ ꯑꯍꯥꯟꯕꯗ ꯗꯣꯃꯤꯠ ꯑꯣꯏ
ꯍꯥꯥ
ꯗꯣꯃꯤꯅꯣꯁꯇ ꯌꯥꯎꯔꯝꯃꯦꯕꯀꯣ ꯗꯣꯃꯤꯅꯣꯁꯇꯗꯤ ꯑꯃꯨꯛꯀꯁꯨ ꯅꯨꯄꯤꯁꯦ ꯄꯨꯡ ꯑꯌꯨꯛꯀꯤ ꯄꯨꯡ ꯇꯔꯥꯗꯒꯤ ꯅꯨꯡꯗꯥꯡꯒꯤ ꯄꯨꯡ ꯇꯔꯦꯠ ꯐꯥꯎꯗ ꯋꯥꯟ ꯑꯋꯥꯔ ꯕ꯭ꯔꯦꯛꯅꯦꯕꯀꯣ
ꯑꯥ
ꯑꯗꯨ ꯁꯤꯗꯩꯗ ꯀꯃꯥꯏꯅꯤ ꯑꯩꯅ ꯈꯟꯕꯗꯣ ꯗꯣꯃꯤꯅꯣꯁꯇꯣ ꯋꯥꯏꯑꯦ ꯍꯥꯏꯅ ꯈꯟꯒ ꯈꯪꯈꯤꯕꯅꯦꯕꯀꯣ ꯑꯗꯨ ꯁꯤꯗ ꯂꯥꯛꯄ ꯀꯥꯟꯗꯗꯤ ꯐꯣꯔ ꯇꯥꯏꯝꯁ ꯍꯦꯟꯅ ꯋꯥꯈꯤꯕ ꯋꯥꯅꯦ ꯊꯕꯛꯁꯦ ꯑꯦꯛꯇ ꯀꯁꯇꯃꯔꯗꯣ ꯗꯣꯃꯤꯅꯣꯁꯇ ꯑꯩꯅ ꯑꯩ ꯖꯤ ꯑꯦꯁ ꯑꯥꯔ ꯑꯣꯏꯅ ꯀꯥꯎꯟꯇꯔꯗ ꯂꯩꯔꯝꯕꯀꯣ ꯑꯗꯨꯝ ꯅꯨꯃꯤꯠ ꯆꯨꯞꯄ ꯂꯦꯞꯇꯣꯏꯅꯦ ꯐꯝꯐꯝꯁꯨ ꯄꯤꯗꯦ ꯐꯝꯕꯁꯨ ꯌꯥꯗꯦ ꯑꯗꯨꯝ ꯀꯥꯎꯟꯇꯔ ꯃꯃꯥꯡꯗꯨꯗ ꯀꯦꯃꯦꯔꯥ ꯃꯃꯥꯡꯗ ꯑꯗꯨꯝ ꯈꯤꯜꯂ ꯂꯩꯗꯣꯏꯕꯀꯣ ꯑꯗꯨꯁꯦ ꯑꯣꯡꯂꯤ ꯁꯚꯦꯟ ꯊꯥꯎꯖꯟꯦ ꯁꯚꯦꯟ ꯊꯥꯎꯖꯟꯗ ꯄ꯭ꯔꯣꯚꯤꯗꯦꯟ ꯐꯟ ꯀꯛꯈ꯭ꯔꯦ ꯅꯠꯇ꯭ꯔꯒ ꯁꯤꯛꯁ ꯊꯥꯎꯖꯟ ꯇꯨ ꯍꯟꯗ꯭ꯔꯦꯗ ꯐꯪꯉꯦꯕꯀꯣ
ꯑ ꯊꯥꯒꯦ
ꯑꯥ ꯊꯥꯒꯦ ꯑꯗꯨꯒ ꯌꯥꯝ ꯋꯥꯏꯅ ꯅ ꯈꯟꯕ
ꯁꯅꯁꯃꯤꯦꯟ ꯃꯠꯇꯖ ꯅꯛꯇ
ꯑꯗꯨꯅꯤ ꯌꯥꯝꯗꯦ ꯃꯅꯤꯄꯨꯔꯗ ꯀꯩꯅꯣ ꯈꯪꯗꯦ ꯁ꯭ꯋꯥꯏꯗ ꯗꯣꯃꯤꯅꯣꯁ ꯐꯤꯐꯇꯤꯟꯗꯒꯤ ꯍꯧꯋꯦ
ꯑꯣ ꯌꯥꯏ ꯌꯥ
ꯀꯩꯅ ꯈꯪꯗꯦ ꯑꯩꯁꯨ ꯈꯪꯗꯦ
ꯃꯐꯝ ꯃꯐꯝ ꯖꯒꯥ ꯖꯒꯥꯗꯨ ꯑꯣꯏꯕꯒꯦ ꯑꯗꯨꯗꯤ
ꯈꯪꯗ꯭ꯔꯦ ꯑꯗꯨ ꯀꯠꯇꯦ ꯑꯗꯣ ꯑꯗꯨꯒ ꯁꯤꯗ ꯂꯥꯛꯄ ꯀꯥꯟꯗꯗꯤ ꯑꯁ ꯀ ꯑꯣꯠꯂꯦ ꯑꯋꯣꯏꯕ ꯈꯨꯋꯥꯗꯣ ꯋꯥꯔꯒꯁꯨ ꯀꯃꯥꯏ ꯍꯥꯏꯅꯤ ꯉꯝꯃꯦꯕꯀꯣ ꯑꯗꯨꯝ ꯑꯗꯨꯗꯤ ꯉꯝꯅꯕ ꯇꯧꯔꯕꯅꯤꯅ ꯉꯝꯈ꯭ꯔꯦ ꯑꯗꯣ ꯔꯨꯝ ꯌꯧꯔꯛꯄ ꯀꯥꯟꯗꯗꯤ ꯂꯣꯏꯔꯦ ꯄꯨꯔꯥꯞ ꯄꯠꯂꯦ ꯑꯗꯨꯝ
ꯇ ꯌꯦ ꯀꯌꯥꯔꯛ ꯂꯩꯗꯕ
ꯀꯥꯏꯗ
ꯅꯪ ꯈꯖꯤꯛ ꯂꯩꯗ
ꯑꯣ ꯁꯤꯗꯔꯣ ꯁꯤꯗꯩꯗꯗꯤ ꯑꯩꯗꯣ ꯁꯦꯞꯇꯦꯝꯕꯔꯗ ꯊꯣꯛꯂꯛꯄꯗꯣ ꯊꯣꯛꯂꯑꯔꯣꯏꯗꯕꯅꯤꯅ ꯁꯤꯩꯗ ꯁꯦꯞꯇꯦꯝꯕꯔ ꯐꯧ ꯂꯩꯔꯝꯃꯅꯤ ꯑꯗꯨꯒꯦꯞꯗꯜ ꯑꯗꯨꯏꯗ ꯑꯗꯒꯤꯗꯤꯀꯣ ꯑꯃꯨꯛꯀ ꯗꯦꯜꯂꯤꯗ ꯏꯃꯥꯟꯅꯕꯤ ꯃꯅꯥꯛꯇ ꯑꯣꯏꯅ ꯆꯠꯈ꯭ꯔꯅꯤ ꯑꯩ
ꯑꯣ
ꯈꯔ ꯁꯦꯐ ꯑꯣꯏ ꯍꯥꯏꯌꯦꯕꯀꯣ
ꯑ